ꯉꯥꯏꯔꯤꯕ꯭ꯔꯣ
ꯅꯨꯡꯉꯥꯏꯔꯤꯌꯦ ꯍꯧꯒꯠꯂꯕꯣ
ꯍꯧꯒꯠꯂꯦ ꯅꯪ ꯊꯨꯅ ꯍꯧꯒꯠꯂꯦꯀꯣ
ꯍꯣꯏ ꯕꯣꯜ ꯏꯌꯥꯝꯕꯁꯤꯡ ꯕꯣꯜ ꯌꯦꯡꯔꯒ ꯂꯥꯎꯃꯟꯕꯗꯨꯗ ꯍꯧꯒꯠꯂꯕꯅꯦ
ꯑꯣ ꯑꯁ ꯑꯗꯨꯗꯤ ꯊꯨꯔꯝꯅꯤꯅꯦ ꯉꯁꯥꯏꯅꯤꯅꯦꯀꯣ
ꯍꯣꯏ
ꯑꯖꯤꯛꯇꯤ ꯑꯥꯔꯖꯨꯟꯇꯤꯅꯥꯅ ꯉꯝꯃꯦ ꯍꯥꯏꯌꯦ ꯑꯗꯨ ꯅꯈꯣꯏ ꯌꯡꯗ꯭ꯔꯣ
ꯑꯩ ꯉꯔꯥꯡ ꯇꯨꯝꯅꯤꯡꯃꯟꯕꯒꯤ ꯌꯦꯡꯗ꯭ꯔꯦꯕ ꯍꯣꯏ ꯑꯥꯔꯖꯦꯟꯇꯤꯅꯥꯗꯤ ꯉꯝꯃꯦ ꯑꯗꯣ ꯂꯥꯁ ꯒꯣꯜꯗꯅꯤ ꯂꯥꯁ ꯑꯋꯥꯔꯗꯅꯦꯕ
ꯑꯣ ꯌꯥꯝ ꯋꯥꯅ ꯉꯝꯕ꯭ꯔꯣ
ꯍꯣꯏ ꯌꯥꯝ ꯋꯥꯅ ꯉꯝꯃꯦ ꯒꯣꯜ ꯑꯅꯤꯒ ꯑꯍꯨꯝꯗ
ꯑꯣ ꯑꯩꯈꯣꯏꯗꯤ ꯑꯩꯗꯤ ꯌꯥꯡꯗꯦ ꯇꯨꯝꯅꯤꯡꯃꯟꯗꯅ
ꯇꯤꯝ ꯑꯃꯒꯤꯗꯣ ꯀꯤꯞꯄ꯭ꯔ ꯌꯥꯝ ꯍꯩꯌꯦ ꯑꯗꯨꯒꯤꯅꯦ
ꯎꯝ ꯀꯤꯄ꯭ꯔ ꯍꯥꯏꯕꯖꯨ ꯒꯣꯜ
ꯍꯣꯏ
ꯍꯧꯖꯤꯛꯇꯤ ꯀꯗꯥꯏ ꯆꯠꯀꯦꯔꯣ
ꯉꯁꯤꯗꯤ ꯑꯁꯤ ꯊꯕꯛꯅꯤ ꯍꯥꯏꯕꯗꯤ ꯂꯩꯇꯦꯕꯣ ꯑꯗꯨꯝ ꯍꯣꯔꯦꯟ ꯂꯩꯕ ꯂꯩꯕ ꯊꯕꯛꯇꯣ ꯇꯧꯔꯗꯣꯏꯅꯤ
ꯑꯥ ꯀꯔꯤ ꯀꯔꯤ ꯇꯕꯛ ꯈꯣꯠꯅ ꯑꯩꯗꯤ ꯉꯁꯤꯗꯤ ꯐꯝꯒꯅꯤ ꯑꯩꯁꯨ ꯑꯩꯁꯦ ꯑꯩꯗꯤ ꯄꯤꯖꯤꯅꯦꯁ ꯇꯧꯕ ꯃꯆꯥ ꯇꯧꯕ ꯗꯨꯀꯥꯟ ꯍꯥꯡꯕ ꯀꯩꯅꯣꯗꯣ ꯄꯥꯂ꯭ꯔ ꯍꯡꯕ
ꯍꯣꯏ ꯌꯥꯏꯅ ꯑꯗꯨꯁꯨ
ꯑꯣ ꯑꯦ ꯌꯥꯝ ꯆꯥꯎꯅ ꯍꯥꯡꯕ ꯉꯝꯗꯦꯗ ꯕꯖꯥꯔꯒꯨꯝꯕꯗ ꯌꯥꯝ ꯆꯥꯎꯅ ꯍꯥꯡꯕ ꯉꯝꯗꯦꯗ ꯑꯗꯨꯝ ꯆꯥ ꯍꯥꯡꯔꯒ ꯐꯝꯕꯅꯤꯗ ꯒꯂꯤ
ꯑꯅꯣꯝ ꯍꯣꯏ ꯅꯣꯡꯃ ꯅꯣꯡꯃꯒꯤ ꯈꯖꯤꯛꯇ ꯂꯥꯛꯑꯗꯤ ꯐꯔꯦ ꯑꯗꯨꯝ
ꯎꯝ ꯅꯣꯡꯃꯥ ꯅꯣꯡꯃꯒꯤꯀꯣ ꯗꯥꯎꯅꯤ ꯑꯗ ꯑꯗꯨꯝ ꯀꯩꯅꯣ ꯕꯤꯖꯤꯅꯦꯁ ꯍꯥꯏꯕꯁꯦꯀꯣ ꯗꯥꯎꯁꯨꯔꯨ ꯑꯣꯏꯕꯅꯤ
ꯑꯁ ꯗꯥꯎ ꯌꯥꯝ ꯑꯣꯏꯌꯦ ꯑꯈꯣꯏ ꯃꯥ ꯈꯣꯏꯁꯨ ꯕꯤꯖꯤꯅꯦꯁ ꯇꯧꯋꯤꯅꯦ
ꯑꯣ ꯀꯔꯤ ꯕꯤꯖꯤꯅꯦꯁ ꯇꯧꯕ꯭ꯔꯥ
ꯃꯣꯏꯗꯤ ꯆꯤꯡꯒꯤ ꯄꯣꯠ ꯑ ꯊꯥꯔꯛꯄꯗꯣ ꯃꯣꯏꯅ ꯑꯃꯨꯛ ꯂꯩꯔꯒ ꯑꯗꯨꯝ ꯌꯣꯟꯕꯅꯤ ꯀꯩꯊꯦꯜꯗ
ꯑꯥ ꯑꯥ ꯑꯥ ꯎꯝ
ꯍꯧꯖꯤꯛꯁꯨ ꯌꯣꯟꯕ ꯆꯠꯈꯤꯕꯅꯦ ꯂꯥꯛꯇ꯭ꯔꯤ ꯌꯨꯝ
ꯑꯣ ꯑꯃꯥ ꯕꯤꯖꯤꯅꯦꯁ ꯇꯧꯕꯁꯦ ꯍꯣꯏ ꯗꯥꯎꯒꯤ ꯋꯥꯅꯦ ꯑꯁ
ꯍꯣꯏ
ꯌꯣꯟꯕ ꯅꯨꯡꯉꯥꯏꯕ ꯅꯨꯃꯤꯠ ꯂꯩꯒꯅꯤ ꯀꯣ ꯑꯗꯨꯒꯨꯝꯕ ꯌꯝ ꯕꯁꯨꯀꯣ ꯑꯗꯨꯃꯥꯏꯅꯗ
ꯀꯩ ꯍꯤꯟꯖꯥꯡ ꯊꯣꯡꯗꯣꯏꯅꯣ ꯅꯛ ꯅꯊꯟꯗ ꯂꯩꯕ꯭ꯔꯣ ꯀꯃꯥꯏ ꯇꯧꯒꯦ ꯅꯪ
ꯑꯩ ꯃꯤ ꯌꯥꯝ ꯂꯩꯑꯦ ꯑꯁ ꯑꯩꯈꯣꯏ ꯃꯤ ꯌꯥꯝ ꯂꯩꯑꯦ ꯏꯆꯦ ꯑꯉꯥꯡꯁꯤꯡ ꯁ꯭ꯀꯨꯜ ꯆꯠꯀꯗꯧꯕꯩ ꯑꯃꯅ ꯊꯣꯡꯕ꯭ꯔꯥ ꯈꯪꯗ꯭ꯔꯤ ꯑꯩ ꯌꯥꯡꯗ꯭ꯔꯤ
ꯑꯥ
ꯅꯪꯗꯤ ꯀꯨꯏꯔꯕꯣ ꯑꯁꯤ ꯑꯗꯨꯝ ꯀꯩꯅꯣ ꯀꯣꯜ ꯇꯧꯅꯕ
ꯑꯩ ꯀꯨꯏꯗ꯭ꯔꯤꯗ ꯅꯣꯡꯅꯤꯗ ꯉꯥꯏꯔꯤ ꯅꯣꯡꯃ ꯅꯣꯡꯅꯤꯗ
ꯑꯥ ꯑꯣꯥ
ꯑ
ꯍ
ꯑꯗꯣ ꯏꯆꯦ ꯑꯩꯈꯣꯏꯗꯤ ꯏꯆꯦ ꯍꯥꯏꯗ꯭ꯔꯣ ꯏꯆꯦ ꯍꯦꯛꯇ ꯍꯥꯏꯈꯦ ꯆꯍꯤ ꯀꯌꯥ ꯆꯨꯔꯒꯦ
ꯍꯣꯏ ꯏꯆꯦ ꯍꯥꯏꯗꯣꯏꯕ ꯃꯥꯜꯂꯦ ꯅꯪ ꯅꯪ ꯅꯪ ꯀꯔ ꯀꯌꯥ ꯇꯥꯈ꯭ꯔꯦ ꯆꯍꯤ ꯀꯌꯥ ꯑꯣꯏꯔꯦ
ꯆꯍꯤ ꯀꯨꯟꯅꯤꯊꯣꯏ
ꯑꯥꯎ ꯑꯁꯤ ꯍꯥꯏꯗꯣꯏꯅꯦ ꯑꯩꯈꯣꯏꯗꯤ ꯊꯥꯔꯇꯤ ꯁꯨꯔꯦ
ꯑꯣ
ꯎꯝ
ꯑꯉꯥꯡ ꯑꯣꯏꯅꯤꯡ꯭ꯔꯝꯅꯤꯀꯣ ꯑꯃꯨꯛ
ꯍꯣꯏ ꯑꯁ ꯍ
ꯑꯗꯣ ꯑꯩꯈꯣꯏꯁꯨ ꯆꯍꯤ ꯌꯥꯝ ꯆꯕꯗꯣ ꯈꯪꯍꯧꯗꯦꯀꯣ ꯍꯥꯏꯕꯗꯤ ꯑꯗꯨꯝ ꯑꯉꯥꯡꯒꯤ ꯋꯥꯈꯜ ꯂꯩꯔꯤꯕ ꯍꯧꯖꯤꯛꯁꯦ
ꯍꯣꯏ ꯑꯗꯨꯃꯥꯏꯅ ꯇꯧꯋꯦ ꯑꯦꯁ ꯆꯍꯤ ꯆꯍꯤ ꯀꯥꯎꯟꯇꯔꯗꯤ ꯑꯥ ꯆꯠꯄꯅꯦ ꯑꯗꯨ ꯋꯥꯈꯜꯗꯤ ꯑꯉꯥꯡꯒꯨꯝꯅ ꯑꯗꯨꯝ ꯂꯩꯕ ꯀꯣ ꯋꯥꯈꯜꯁꯦ ꯑ ꯆꯥ ꯃꯤꯁꯦ ꯑꯗꯨꯃꯥꯏ ꯑꯗꯨꯃꯥꯏꯅ ꯇꯧꯗꯧꯔ ꯑꯗꯨꯝ ꯅꯍꯥꯟ ꯑꯣꯏꯔꯛꯑꯔꯕꯒꯦ ꯇꯧꯕ ꯃꯥꯜꯂꯦꯗ
ꯍꯣꯏ ꯑꯩꯈꯣꯏ ꯏꯃꯥꯟꯅꯕ ꯈꯣꯏꯁꯦ ꯑꯁ ꯑꯩꯈꯣꯏꯁꯦ ꯑꯉꯥꯡꯗꯣꯅ ꯑꯗꯨꯝ ꯃꯇꯧꯗꯤ ꯇꯧꯔꯤꯌꯦꯅ ꯑꯗꯣ ꯃꯤꯅ ꯌꯦꯡꯕꯗꯗꯤ ꯑꯍꯟ ꯌꯥꯝ ꯃꯥꯜꯂꯕꯅꯦ ꯑꯗꯨꯝ ꯑꯉꯥꯡ ꯃꯇꯧ ꯇꯝꯃꯤꯕ ꯃꯦꯆꯤꯌꯣꯔ ꯑꯣꯏꯗ꯭ꯔꯤꯕ
ꯅꯨꯄꯥꯁꯤ ꯅꯨꯄꯥꯁꯤ ꯍꯦꯟꯕꯅꯦ ꯅꯨꯄꯥꯁꯤꯀꯣ ꯃꯦꯆ ꯇꯧꯅꯤꯡꯉꯥꯏꯗꯣ ꯌꯥꯝ ꯋꯥꯏꯑꯦꯕ ꯃꯌꯥꯝ ꯀꯔꯝꯍꯥꯏꯅꯔꯤꯁꯤꯔ ꯃꯇꯝ ꯌꯥꯝ ꯆꯪꯉꯦꯕ
ꯍꯣꯏ
ꯑꯗꯨꯝ ꯊꯥꯔꯇꯤꯒꯨꯝꯕ ꯁꯨꯔꯁꯨꯀꯣ ꯑꯉꯥꯡꯒꯨꯝꯅ ꯎ ꯀꯩꯅꯣ ꯇꯧꯋꯦꯕ ꯅꯨꯄꯤꯒꯤ ꯋꯥꯈꯜꯁꯦ ꯃꯦꯆꯦ ꯑꯣꯏꯕ ꯈꯔ ꯊꯨꯕꯀꯣ ꯑꯗꯨ ꯀꯩꯅꯣ ꯑꯗꯨꯝ ꯀꯩꯅꯣ ꯇꯧꯕ ꯑꯗꯨꯝ ꯆꯔꯁꯀꯨꯝꯕ ꯆꯠꯄ ꯇ꯭ꯔꯦꯁꯤꯡꯒꯨꯝꯕ ꯇꯧꯔꯁꯨ ꯑꯉꯥꯡꯁꯤꯡ ꯑꯣꯏꯔꯁꯨ ꯑꯗꯨꯝ ꯃꯦꯆꯤꯌꯔ ꯇꯧꯕ ꯃꯥꯟꯈꯤꯕ ꯅꯨꯄꯥꯁꯤꯡꯗꯤ ꯑꯗꯨꯝ ꯎꯝ ꯅꯨꯄꯥꯁꯤꯡꯗꯤ ꯑꯗꯨꯝ ꯅꯣꯏ ꯍꯧꯖꯤꯛ ꯑꯗꯨꯃꯥꯏꯅ ꯅꯣꯏꯒꯤ ꯂꯦꯡꯒꯥꯗꯨꯣ ꯅꯨꯄꯤꯗꯤ ꯑꯗꯨꯝ ꯍꯥꯟꯣꯏꯔꯅꯤꯕ ꯅꯣꯏꯗꯤ ꯑꯗꯨꯝ ꯉꯥꯡ ꯃꯥꯟꯒꯅꯦꯕ
ꯃꯅꯤ ꯃꯣꯏꯗꯤ ꯑꯩꯈꯣꯏ ꯆꯍꯤ ꯃꯥꯟꯅꯔꯁꯨ ꯃꯣꯏꯅ ꯑꯍꯥꯟꯕꯗꯧꯅꯨꯀꯣ
ꯍꯣꯏ ꯑꯗꯨꯃꯥꯏꯅꯗ ꯑꯥ ꯅꯨꯄꯤꯅ
ꯌꯥꯝ ꯁꯥꯃꯜꯂꯦ ꯇꯨꯀꯠꯆꯔꯤ ꯑꯩꯈꯣꯏꯅ ꯑꯗꯨꯝ ꯍꯥꯏꯔꯔꯤꯕ
ꯑ ꯑꯗꯨ ꯑꯗꯨꯦ ꯑꯗꯤ ꯑꯗꯨꯅ ꯎꯝ
ꯄꯆꯗ
ꯃꯆꯥꯒꯤ ꯂꯦꯡꯒꯥꯗꯤ ꯅꯨꯄꯤꯗꯤ ꯃꯆꯥꯒꯤ ꯂꯦꯡꯒꯥꯕꯨꯗꯤ ꯑꯉꯥꯡꯅꯤ ꯍꯥꯏꯅ ꯈꯟꯕꯀꯣ ꯑꯩꯁꯨ ꯑꯗꯨꯃꯥꯏ ꯑꯗꯨꯃꯥꯏꯅ ꯇꯧꯔꯛꯑꯦ ꯅꯍꯥꯟꯗꯣ ꯑꯩꯈꯣꯏꯒꯤ ꯅꯨꯄꯥꯁꯤꯡ ꯑꯩꯈꯣꯏꯒꯤ ꯂꯦꯡꯉꯥꯛ ꯑꯩꯈꯣꯏꯗꯤꯀꯣ ꯅꯨꯄꯥꯅꯤ ꯍꯥꯏꯅ ꯈꯟꯕꯤꯗꯕꯀꯣ ꯍꯥꯏꯕꯗꯤ ꯑꯗꯨꯝ ꯑꯩꯈꯣꯏꯒꯤ ꯃꯈꯥꯒꯨꯝꯅ ꯑꯗꯨꯝ ꯈꯟꯕꯤꯕ ꯑꯗꯨꯒ ꯑꯩꯈꯣꯏꯒꯤ ꯑꯩꯈꯣꯏꯒꯤ ꯆꯤꯀꯥ ꯆꯍꯤ ꯑꯅꯤ ꯒꯨꯝꯕ ꯍꯥꯟꯕꯗꯨ ꯃꯈꯣꯏꯕꯨ ꯇꯤꯟꯅꯅꯤꯡꯕꯀꯣ ꯑꯩꯈꯣꯏꯅꯀꯣ ꯑꯗꯨ ꯑꯗꯨ ꯄ ꯎꯝ ꯑꯩꯈꯣꯏ ꯆꯍꯤ ꯆꯞ ꯃꯥꯟꯅꯕꯗꯨꯗꯤ ꯑꯩꯈꯣꯏꯅ ꯑꯉꯥꯡꯅꯤ ꯍꯥꯏꯅ ꯈꯜꯂꯤꯅꯦ ꯑꯗꯨꯒꯤ ꯑꯉꯥꯝ ꯅꯨꯄꯥꯁꯤꯡꯅ ꯁꯥꯎꯅꯤꯡꯕꯀꯣ ꯆꯍꯤ ꯑꯃ ꯅꯪꯅ ꯑꯉꯥꯡ ꯑꯣꯏꯔꯒ ꯑꯗꯨꯃꯥꯏꯅ ꯑꯗꯨꯃꯥꯏꯅ ꯇꯧꯔꯛꯄꯁꯨ ꯌꯥꯝ ꯂꯩ ꯑꯩꯈꯣꯏ ꯈꯨ ꯅꯍꯥꯟ ꯆꯤꯡꯗ ꯂꯩꯀꯥꯟꯗꯀꯣ ꯎꯝ ꯀꯩꯅꯣ ꯁ꯭ꯀꯨꯜ ꯀꯥꯀꯥꯟꯗ ꯑꯗꯨꯃꯥꯏꯅ ꯀꯩꯅꯣ ꯀꯩꯅꯣ ꯇꯧꯕꯒꯤ ꯑꯩꯈꯣꯏꯅ ꯇꯨꯀꯠꯆꯩꯌꯦ ꯅꯨꯄꯤ ꯅꯪ ꯅꯨꯄꯤ ꯁꯥꯅꯤꯡ ꯃꯜꯂꯦ ꯑꯗꯨꯗ ꯍꯥꯏꯔꯛꯄꯁꯨ ꯁꯨ ꯌꯥꯝ ꯂꯩꯕꯅꯦ
ꯍꯣꯏ ꯑ ꯐꯕ ꯍꯥꯏꯕꯁꯤꯅꯀꯣ ꯅꯨꯄꯥꯁꯤꯡꯗꯤꯀꯣ
ꯍꯣꯏ
ꯑꯍꯟꯁꯨ ꯑꯃꯨꯛ ꯇꯤꯟꯅꯈꯤꯅꯤ ꯑꯉꯥꯡꯁꯨ ꯇꯤꯟꯅꯒꯅꯤ ꯄꯨꯂꯞ ꯈꯨꯟꯗ ꯂꯩꯔꯗꯤ
ꯑꯥ
ꯑꯗꯨꯃꯥꯏꯅ ꯇꯤꯟꯅꯕꯅꯦ ꯍꯧꯖꯤꯛ ꯃꯇꯝꯗꯤ ꯏꯌꯥꯝꯕꯗꯣ ꯑꯩꯅ ꯇꯤꯟꯅꯔꯦ ꯍꯧꯖꯤꯛ ꯃꯣꯏ ꯕꯦꯁꯇꯨꯁꯨ ꯂꯣꯏꯅ ꯑꯗꯨꯝ ꯆꯠꯃꯤꯟꯅꯔꯦꯕ
ꯑꯣ ꯍꯣꯏ ꯍꯣꯏ ꯐꯩꯌꯦ ꯑꯁ ꯅꯨꯄꯤꯒꯤ ꯋꯥꯈꯜꯗꯤꯀꯣ ꯑꯁ ꯑꯉꯥꯡꯁꯦ ꯑꯩꯈꯣꯏ ꯂꯦꯡꯒꯥ ꯐꯥꯎꯕꯁꯨ ꯑꯉꯥꯡꯅꯦꯅ ꯈꯟꯕꯅꯤ ꯑꯍꯟ ꯇꯤꯟꯅꯅꯤꯡꯕ ꯅꯨꯄꯥꯕꯨꯗꯤ ꯑꯍꯟ ꯇꯤꯟꯅꯥꯅꯤꯡꯕ ꯍꯣꯏ ꯅꯨꯄꯤꯕꯨꯗꯤ ꯑꯩꯈꯣꯏꯁꯨ ꯄꯡꯇꯤꯟ ꯇꯤꯟꯅꯥꯔꯛꯑꯦꯕꯀꯣ ꯑꯍꯟꯕꯨꯁꯨ ꯑꯗꯨꯝ ꯇꯤꯟꯅꯔꯦ ꯐ꯭ꯔꯦꯟꯒꯨꯝꯅ ꯇꯤꯟꯅꯔꯦ ꯑꯗꯨꯕꯨ ꯀꯔꯝꯃꯥꯏꯅ ꯍꯥꯏꯁꯤꯔꯥ ꯑꯗꯨꯝ ꯂꯩꯁꯥꯕꯤ ꯍꯦꯛ ꯊꯣꯛꯀꯥꯟꯗꯀꯣ ꯑꯥ ꯑꯍꯟ ꯇꯤꯟꯅꯅꯤꯡꯕꯗꯣ ꯅꯨꯄꯥ ꯑꯍꯟ ꯇꯤꯟꯅꯅꯤꯡꯕꯅꯦ ꯑꯗꯨꯝ ꯂꯦꯡꯒꯥꯕꯨꯗꯤ ꯑꯉꯥꯡꯅꯦ ꯀꯥꯏꯅ ꯍꯥꯏꯖꯤꯟꯕꯅꯦ ꯑꯩꯈꯣꯏꯅ
ꯑꯁ ꯃꯇꯝ ꯃꯇꯝꯒꯤ ꯑꯣꯏꯅ ꯌꯥꯝ ꯅꯨꯡꯉꯥꯏꯌꯦꯗ
ꯎꯝ ꯑꯩꯕꯨꯗꯤ ꯀꯣꯂꯦꯖ ꯀꯥꯔꯤꯗ
ꯑꯥ
ꯑꯁ ꯁꯤꯛꯁ ꯁꯤꯃꯤꯁꯇꯔ ꯅꯠꯇꯦ ꯑꯩ ꯕꯤꯇꯦꯛ ꯇꯝꯃꯤꯅꯦ
ꯑꯣ ꯑꯣ ꯑꯣ
ꯁꯤꯛꯁ ꯁꯦꯃꯤꯁꯇꯔ ꯂꯣꯏꯔꯦ ꯍꯟꯗꯛꯅ ꯄꯨꯔꯥ
ꯑꯣ
ꯑꯗꯨꯒ ꯃꯊꯪ ꯆꯍꯤ ꯑꯗꯨ ꯑꯁꯤꯒꯨꯝꯕ ꯃꯇꯝ ꯖꯨꯟꯗ ꯂꯣꯏꯒꯗꯕ
ꯑꯥꯎ ꯑꯣ
ꯑꯗꯨ ꯂꯣꯏꯔꯦ ꯑꯗꯨ ꯂꯣꯏꯔꯗꯤ ꯀꯩꯗꯧꯁꯤꯒꯦ ꯃꯊꯥ ꯁꯥꯔꯦ ꯑꯃꯨꯛ
ꯑ ꯑꯗꯨꯅꯦ ꯑꯁ
ꯐꯥꯔꯁ ꯏꯌꯥꯔ ꯆꯪꯔꯀꯥꯟꯗꯗꯤ ꯒ꯭ꯌꯥꯟ ꯇꯥꯗꯦꯕ ꯈꯪꯍꯧꯗꯅ ꯆꯍꯤꯗꯣ ꯂꯣꯏꯈ꯭ꯔꯦꯕ ꯑꯃꯨꯛ ꯇꯝꯕꯗꯣ
ꯑꯣ ꯑꯗ ꯍꯣꯏ ꯍꯣꯏ ꯁꯨꯃꯥꯏꯅ ꯇꯧꯕꯅꯦ ꯑꯁ ꯅꯣꯏꯗꯤ ꯍꯧꯖꯤꯛꯇꯤ ꯑꯗꯨ ꯇꯝꯔꯛꯈ꯭ꯔꯕꯅꯤꯅ ꯈꯔ ꯒꯌꯥꯟ ꯇꯥꯕꯗꯤ ꯍꯧꯔꯝꯃꯅꯤ ꯅꯪ
ꯍꯣꯏ ꯒ꯭ꯌꯥꯟ ꯇꯥꯔꯦ ꯍꯥꯏꯕꯗꯤ ꯃꯤꯅ ꯍꯥꯏꯅ ꯍꯥꯏꯃꯟꯕꯒꯤꯀꯣ
ꯑꯥ ꯍ ꯍꯥ ꯍꯥ ꯍ
ꯑꯍ ꯍ ꯑꯗꯣ ꯊꯥꯏꯅꯒ ꯍꯧꯖꯤꯛꯀ ꯃꯥꯟꯅꯗ꯭ꯔꯦꯗ ꯃꯤꯁꯤꯡꯁꯦ ꯌꯥꯝ ꯒ꯭ꯌꯥꯟ ꯇꯥꯅꯔꯦ ꯍꯧꯖꯤꯛ ꯃꯁꯥ ꯃꯁꯥꯒꯤ ꯌꯥ ꯌꯥꯝ ꯍꯣꯠꯅꯔꯦꯕ
ꯌꯥꯝ ꯍꯣꯟ ꯎꯝ ꯎꯝ ꯃꯣꯏ ꯍꯥꯟꯅꯒꯤꯒ ꯃꯥꯟꯅꯗ꯭ꯔꯦ ꯍꯧꯖꯤꯛꯀꯥꯟꯗꯤ ꯌꯥꯝ ꯍꯣꯠꯅꯈ꯭ꯔꯦ ꯍꯥꯏꯕꯗꯤ ꯑꯉꯥꯡ ꯑꯗꯨꯝ ꯀ꯭ꯂꯥꯁ ꯇꯨꯌꯦꯜꯞ ꯀꯨꯝꯕ ꯀꯥꯔꯦ ꯍꯥꯏꯔꯗꯤꯀꯣ
ꯎꯝ
ꯒ꯭ꯌꯥꯟ ꯐꯖꯅ ꯇꯥꯔꯦꯕ ꯍꯧꯖꯤꯛꯇꯤ ꯑꯩꯒꯤꯗꯃꯛ ꯁꯤꯅ ꯐꯒꯅꯦ ꯁꯤꯅ ꯐꯒꯅꯤ ꯍꯥꯏꯕꯗꯣ ꯈꯪꯈ꯭ꯔꯦꯕꯀꯣ
ꯍꯣꯏ ꯂꯥꯏꯔꯤꯛ ꯍꯩꯒꯦꯔꯥ ꯄꯪꯒꯦꯔꯥ ꯍꯧꯖꯤꯛꯇꯤ ꯊꯕꯛ ꯑꯃ ꯂꯩꯔꯕ ꯊꯕꯛꯇꯣ ꯋꯥꯡꯒꯦꯔꯥ ꯅꯦꯝꯒꯦꯔꯥ
ꯑꯗꯨꯝ ꯆꯪꯈ꯭ꯔꯅꯤ ꯊꯕꯛꯁꯦ ꯌꯥꯝ ꯋꯥꯔꯦꯕ ꯐꯪꯕꯗꯣ
ꯑꯣ ꯃꯥꯅꯦ ꯃꯥꯅꯦ
ꯂꯥꯏꯔꯤꯛ ꯑꯥ ꯑꯥ ꯇꯝꯃꯔꯁꯨ ꯑꯗꯨꯝ ꯊꯕꯛ ꯑꯅꯦꯝꯕꯗꯣ ꯑꯗꯨꯝ ꯆꯪꯉꯦꯕ ꯍꯟꯗꯛꯇꯤ
ꯑꯥ ꯑꯥ ꯍꯣꯏ ꯑꯗꯨꯒꯤꯅꯤ ꯑꯗꯨꯒꯤ ꯍꯧꯖꯤꯛꯇꯤ ꯀꯩꯅꯣ ꯇꯨꯋꯜꯐ ꯀꯨꯝꯕ ꯍꯦꯟ ꯂꯣꯏꯔꯗꯤ ꯃꯁꯥ ꯃꯁꯥꯒꯤ ꯑꯗꯨꯝ ꯄꯥꯝꯕꯗ ꯆꯠꯅꯔꯦꯕ
ꯍꯣꯏ
ꯑꯃ ꯎꯕꯤ ꯑꯦꯝ ꯑꯦ ꯇꯥꯝ꯭ꯔꯒꯗꯤ ꯂꯥꯏꯏꯔꯤꯛ ꯌꯥꯝ ꯍꯥꯏꯔꯁꯨ ꯀꯩꯅꯣ ꯁꯔꯚꯤꯁꯀꯨꯝꯕ ꯀꯔꯤ ꯀꯔꯤꯔꯥ ꯇꯧꯕ ꯆꯪꯕꯗꯣ ꯑꯃꯨꯛꯀ ꯃꯇꯝ ꯆꯪꯉꯨꯔꯗꯤ ꯆꯍꯤꯁꯨ ꯑꯥ ꯆꯜꯂꯗꯤ ꯅꯨꯄꯤꯁꯤꯡꯒꯗꯤ ꯌꯨꯝ ꯄꯥꯟꯕꯁꯨ ꯊꯦꯡꯒꯅꯤ ꯍꯥꯏꯕꯒꯤ ꯋꯥꯈꯜꯁꯨ ꯌꯥꯝ ꯂꯧꯋ ꯂꯥꯎ ꯅꯥꯔꯦꯔꯕ
ꯍꯣꯏ
ꯑꯗꯨꯅ ꯇ꯭ꯔꯞ ꯈꯨꯝꯍꯜ ꯂꯣꯏꯔꯗꯤ ꯃꯁꯥ ꯃꯁꯥꯅ ꯄꯥꯝꯕ ꯂꯥꯏꯟꯗ ꯇ꯭ꯔꯦꯟꯅꯤꯡꯒꯨꯝꯕ
ꯍꯣꯏꯗ ꯑꯩꯈꯣꯏꯁꯨ ꯑꯗꯨꯝ ꯈꯜꯂꯛꯑꯦꯗ ꯍꯥꯏꯕꯗꯤ ꯃꯤ ꯑꯃꯗ ꯗꯤꯄꯦꯟ ꯇꯧ ꯁꯔꯨꯛꯄꯨꯗꯤ ꯇꯨꯌꯦꯜꯐ ꯂꯩꯣꯏꯔꯗꯤ ꯏꯁꯥꯅ ꯈꯪꯉꯗꯤ ꯑꯥꯎꯠꯁꯥꯏꯗ ꯆꯠꯄ꯭ꯔꯥ ꯀꯩꯅꯣ ꯑꯗꯨꯝ ꯇꯧꯕꯅ ꯐꯩ ꯏꯁꯥ ꯒ꯭ꯌꯥꯟ ꯇꯥꯔꯗꯤ
ꯑꯣ ꯍꯣꯏ ꯑꯗꯨꯃꯥꯏꯅꯁꯨ ꯐꯩꯌꯦ
ꯍꯣꯏ ꯑꯣꯏꯔꯗꯤ ꯍꯥꯏꯔꯗꯤ ꯑꯗꯨꯝ ꯍꯣꯠꯅꯕ ꯐꯩꯌꯦꯕ
ꯎꯝ
ꯑꯗꯨ ꯑꯁꯤꯒꯨꯝꯕꯗꯤ ꯏꯁꯥꯅ ꯈꯪꯒꯗꯕꯅꯤꯅꯀꯣ
ꯍꯣꯏ ꯍꯣꯏ ꯃꯥꯅꯦ ꯏꯁꯥꯅ ꯄꯥꯝꯕ ꯏꯁꯥꯅ ꯂꯥꯛꯅꯤꯡꯗꯣ ꯑꯁꯤ ꯇꯧꯅꯤꯡꯉꯦ ꯍꯥꯏꯕ ꯅꯠꯇ꯭ꯔꯗꯤ ꯍꯣꯔꯦꯟ ꯍꯣꯔꯣꯟ ꯇꯝꯃ꯭ꯔꯁꯨ ꯏꯟꯇꯔꯦꯁ ꯂꯩꯔꯗꯤ ꯀꯥꯟꯅꯥꯗꯦꯕ
ꯍꯣꯏ
ꯐꯔ ꯆꯂ
ꯅꯪꯗꯤ ꯅꯪ ꯁꯦꯂꯣꯟꯗꯣ ꯄꯨꯡ ꯀꯌꯥ ꯀꯌꯥꯗ ꯆꯠꯂꯒꯦ ꯄꯥꯔꯂꯔꯗꯣ
ꯎꯝ ꯃꯁꯥꯒꯤ ꯑꯣꯏꯕꯅꯤꯅ ꯑꯗꯨꯝ ꯍꯥꯡꯅꯤꯡꯕ ꯃꯇꯝꯗ ꯑꯗꯨꯝ ꯍꯥꯏꯔ ꯄꯨꯡ ꯇꯔꯥꯒꯨꯝꯕꯗ ꯆꯠꯂꯦ ꯀꯁꯇꯃꯔ ꯌꯥꯝ꯭ꯔꯗꯤ ꯑꯗꯨꯝ ꯊꯦꯡꯅ ꯍꯜꯂꯛꯑꯦ ꯁꯨꯃꯥꯏꯅ ꯇꯧꯕ
ꯑꯣ ꯑꯩꯕꯨꯗꯤ ꯁꯝꯃꯔ ꯚꯦꯀꯦꯁꯟ ꯊꯥꯕꯒꯤ ꯁꯨꯇꯤ ꯊꯥꯕꯒꯤ ꯍꯣꯁꯇꯦꯜꯗꯒꯤ ꯍꯜꯂꯛꯄꯅꯦ
ꯑꯣ ꯑꯣ ꯑꯣ ꯂꯥꯛꯑ ꯆꯠꯄ ꯀꯥꯟꯗ ꯌꯦꯟꯁꯥꯡ ꯑꯍꯥꯎ ꯍꯧꯕ ꯆꯥꯍꯧꯔꯨꯅꯦ ꯑꯗꯨꯣ
ꯆꯥꯔꯦ ꯑꯍꯣꯏ ꯆꯞ ꯃꯥꯟꯅꯩꯗ ꯑꯩꯈꯣꯏꯗꯤ
ꯑ
ꯂꯩꯁꯥꯏꯅꯦ
ꯑ ꯁꯤꯇ ꯂꯩꯕꯅꯤꯅ ꯑꯗꯨꯝ ꯆꯞ ꯃꯥꯟꯅꯕ ꯑꯣꯏꯔꯔꯕꯅꯤ ꯃꯄꯥꯟꯗ ꯃꯄꯥꯟꯗ ꯆꯠꯄꯁꯤꯡꯗꯤꯀꯣ
ꯍꯣꯏ
ꯌꯨꯝꯒꯤ ꯌꯦꯟꯁꯥꯡ ꯌꯥꯝ ꯃꯤꯁ ꯇꯧꯕꯅꯦ
ꯑꯍꯣꯏ ꯑꯗꯨꯃꯥꯏꯅ ꯑꯣꯏꯔꯣꯑꯝꯅꯦ
ꯎꯝ ꯑꯣꯝꯕ꯭ꯔꯣ ꯈ ꯆꯥꯅꯤꯡꯕꯅꯀꯣ ꯇꯥꯡꯈꯁꯨ ꯐꯪꯈ꯭ꯔꯗꯤ ꯂꯩꯒꯦ ꯍꯥꯏꯔꯒ ꯍꯥꯏꯔꯛꯄꯅꯦ ꯋꯥꯈꯜꯁꯦ
ꯆꯞ ꯃꯥꯟꯅꯔꯦꯕ ꯍꯧꯖꯤꯛꯇꯤ ꯌꯨꯝꯗ ꯐꯪꯕꯒ ꯍꯣꯁꯇꯦꯜꯗ ꯐꯪꯕꯒ ꯂꯣꯏ ꯆꯞ ꯃꯥꯟꯅꯔꯦ ꯍꯣꯁꯇꯦꯜꯗꯨꯁꯨ ꯄꯨꯔꯥ ꯕꯣꯔꯗꯤꯡꯗꯧꯅ ꯇꯧꯗꯕꯅꯤꯅ ꯍꯥꯏꯕꯗꯤ ꯑꯗꯨꯝ ꯆꯠꯊꯣꯛꯄ ꯌꯥꯕꯅꯤꯅꯀꯣ ꯑꯗꯨꯅ ꯍꯟꯈꯛ ꯍꯣꯁꯇꯦꯜꯁꯤꯡꯗꯤ
ꯂꯩꯅꯤꯡꯉꯒ ꯆꯥꯕ ꯑꯗꯨꯝ ꯐꯪꯉꯦꯕ ꯂꯣꯏꯅꯃꯛ
ꯑ ꯑꯗꯨꯒꯤꯅꯤ ꯑꯁ ꯃꯄꯥꯟꯗ ꯂꯩꯔꯗꯤꯀꯣ ꯇꯥꯡ ꯎꯃꯨꯔꯣꯛꯁꯨ ꯇꯥꯡꯕꯅꯤ ꯐꯤꯞꯇꯤꯒꯤ ꯃꯉꯥ ꯂꯨꯄꯥ ꯇꯔꯥ ꯇꯔꯥ ꯑꯃꯗ
ꯑꯁ ꯌꯥꯝ ꯇꯡꯕꯅꯦꯍꯦ
ꯌꯥꯝ ꯇꯥꯡꯉꯒ ꯗ꯭ꯔꯥꯏꯁꯨ ꯆꯥꯕ ꯐꯪꯗꯕ ꯃꯇꯝ ꯂꯩꯌꯦꯕ
ꯍꯣꯏ ꯑꯩꯈꯣꯏ ꯍꯟꯗꯛ ꯃꯔꯛ ꯀꯣꯏꯕ ꯆꯠꯇꯣꯏꯅꯦ ꯃꯄꯥꯟꯗ ꯃꯄꯥꯟꯂꯝꯗ ꯁꯝꯃꯔ ꯕꯦꯀꯦꯁꯟꯒꯤ ꯉꯥꯛꯇ
ꯑ ꯅꯨꯡꯉꯥꯏꯅꯤꯌꯦ ꯑꯗꯨꯗꯤ ꯅꯣꯏ ꯏꯁꯇꯨꯗꯦꯟ ꯂꯣꯏ ꯆꯠꯇꯣꯏꯔꯥ
ꯑꯍꯣꯏ ꯑꯩꯈꯣꯏ ꯕꯦꯁꯇ ꯍꯣꯏ ꯑꯩꯈꯣꯏ ꯗꯦꯖ ꯈꯛꯇꯅꯦ
ꯑꯥ ꯑꯥ ꯌꯥꯝ ꯅꯨꯡꯉꯥꯏꯅꯦ ꯅꯣꯏ ꯃꯇꯝꯅꯤꯁꯗ ꯅꯨꯡꯉꯥꯏꯕꯁꯦ ꯅꯨꯡꯉꯥꯏꯍꯧꯔꯣ
ꯍꯣꯏ ꯃꯤꯅ ꯍꯥꯏꯌꯦ ꯑꯩꯈꯣꯏ ꯃꯇꯝꯁꯦ ꯀꯣꯂꯦꯖ ꯀꯥꯕ ꯏꯂꯚꯦꯟ ꯇꯨꯋꯦꯜꯞꯁꯤ ꯕꯦꯁꯁꯤ ꯌꯥꯝ ꯅꯨꯡꯉꯥꯏ ꯍꯥꯏꯌꯦ ꯐꯖꯅ ꯏꯟꯖꯣꯏ ꯇꯧꯑꯣ ꯍꯥꯏꯔꯦ ꯍꯥꯏꯗꯤ ꯈꯪꯅ